ꯐꯣꯟ ꯐꯣꯟ ꯇꯠꯈꯤꯂꯦ ꯃꯇꯣꯝꯇ
ꯑꯩꯅ ꯃꯨꯊꯠꯈꯤꯕꯩꯅꯤ
ꯀꯔꯤꯒꯤ ꯐꯔꯥꯕꯩꯔꯥ
ꯍꯣꯏ ꯁꯨꯔꯛꯄꯒꯤꯅꯦ ꯃꯨꯠꯊꯠꯈꯤꯕꯅꯦ
ꯑꯣꯍꯣ ꯑꯩꯅ ꯀꯔꯤꯒꯤꯅꯣ ꯈꯜꯂꯕꯣ ꯐꯨꯛꯇꯔꯗꯤ ꯌꯥꯔꯣꯏ ꯀꯔꯤꯒꯤꯅꯣ ꯑꯥꯢꯕꯣ ꯑꯉꯥꯡ ꯀꯔꯤ ꯀꯔꯤ ꯀꯩꯒꯤ ꯍꯥꯎ ꯀꯔꯤ ꯇꯧꯕ ꯍꯥꯏꯔꯤꯝ
ꯇꯥꯟꯁꯤꯜꯂꯛꯑꯗꯩꯩ ꯑꯗꯨꯝ ꯊꯝꯃꯕ
ꯀꯔꯤ ꯇꯧꯋꯦ ꯍꯥꯏꯔꯤꯝ
ꯁꯧꯍꯟꯕ ꯁꯧꯍꯟꯕꯗꯣ
ꯃꯩ ꯀꯟꯗꯕ꯭ꯔꯣ
ꯌꯥꯝ ꯀꯟꯕ ꯑꯣꯏꯗꯦ
ꯂꯩꯈꯠꯄ ꯌꯥꯗ꯭ꯔꯣ ꯃꯩ
ꯏꯁꯇꯤꯜꯒꯤ ꯑꯃ ꯃꯥꯡ ꯌꯥꯎꯕꯤꯗꯣ
ꯑꯥ
ꯑꯃꯥ ꯆꯥꯏꯁꯦꯟꯒꯨꯝꯕ ꯃꯥꯟꯕ ꯑꯃ ꯂꯩꯕꯗꯣ
ꯎꯝ
ꯀꯣꯟ ꯑꯌꯨꯡꯕ ꯑꯃ ꯑꯗꯨꯏꯗꯨ ꯍꯌꯦꯡ ꯕꯤꯁꯥꯜꯗꯩꯩ ꯑꯃ ꯂꯧꯔꯨꯔꯒ ꯑꯗꯨ ꯑꯣꯏꯅ ꯊꯣꯡꯕꯅ ꯐꯅꯤ
ꯀꯩꯅꯣ ꯃꯅꯤꯡꯗ ꯑꯃꯨꯕ ꯇꯩꯕꯗꯨ ꯇꯧꯗꯥꯏꯅꯦ ꯏꯟꯗꯛꯁꯟꯒꯤꯗꯤ
ꯇꯩꯗ꯭ꯔꯁꯨ ꯌꯥꯏꯗ ꯑꯗꯨꯝ ꯇꯧꯗꯦꯗ ꯇꯩꯗ꯭ꯔꯁꯨ ꯌꯥꯏꯗ
ꯕꯤꯁꯥꯜꯒꯤꯗꯨ ꯐꯖꯅ ꯐꯖꯅ ꯌꯦꯡꯉ ꯂꯧ ꯕꯤꯁꯥꯜꯗꯩ ꯂꯧꯗꯣ ꯁꯔꯨꯛꯇꯦꯕ ꯃꯃꯟꯗꯨ ꯌꯥꯝ ꯈꯦꯠꯅꯕꯁꯨ ꯈꯦꯠꯅꯔꯝꯃꯣꯏ ꯑꯗꯨꯗ ꯑꯣꯏꯅ ꯂꯧꯕꯅ ꯐꯗꯧ ꯕꯤꯁꯥꯜꯒꯤꯗꯤ ꯁꯇꯤꯜꯗꯨ ꯐꯠꯇꯦꯕ ꯀꯥꯏꯕꯅ ꯍꯦꯛꯇ ꯍꯥꯜꯂꯛꯑꯦꯕ
ꯈꯔ ꯊꯥꯕ ꯑꯃ ꯌꯦꯡꯉꯒ
ꯗꯥꯎ ꯗꯥꯎ ꯗꯕꯨꯗꯤ ꯂꯩ ꯅꯍꯥꯟ ꯁꯤꯗ ꯑꯅꯤ ꯀꯛꯑꯦꯕ ꯇꯤꯐꯤꯟ ꯑꯅꯤ ꯀꯛꯄꯗ ꯄꯨꯔꯅꯤꯃꯥꯏ ꯑꯃꯒ ꯆꯦ ꯑꯥꯔꯇꯤꯒꯤ ꯑꯃꯒ ꯑꯉꯥꯡꯒꯤ ꯇꯤꯐꯤꯟ ꯃꯆꯥꯗꯨ ꯑꯅꯤ ꯀꯛꯃꯤꯟꯅꯕ ꯅꯣꯡꯃꯇꯗ ꯑꯅꯤ ꯑꯗꯨꯝ ꯆꯦꯟꯃꯤꯟꯅꯕꯅꯦ ꯑꯗꯣ ꯏꯝꯆꯥ ꯄꯨꯔꯅꯤꯃꯥꯒꯤꯅ ꯂꯣꯏꯅ ꯀꯥꯏꯌꯦꯕ ꯇꯤꯐꯤꯟꯒꯤ ꯀꯥ ꯃꯈꯩꯗꯣ ꯁꯤ ꯑꯃꯨꯛ ꯁꯤꯖꯤꯟꯅꯗ꯭ꯔꯤ ꯁꯥꯏꯅ ꯁꯨꯝ ꯊꯝ ꯀꯥꯟꯗ ꯅꯨꯡꯁꯥ ꯁꯥꯕꯗ ꯑꯗꯨꯝ ꯀꯥꯏꯖꯕꯗꯣ
ꯎꯝ
ꯃꯤ ꯑꯥꯗꯗꯤ ꯑꯦꯁꯤ ꯊꯥꯔꯒ ꯐꯖꯅ ꯂꯩꯕꯅꯤꯗ
ꯎꯝ
ꯑꯗꯨ ꯆꯌꯥ ꯇ ꯌꯕꯨ ꯀꯥꯏꯗꯦꯕꯨꯁꯨ ꯗꯥꯎ ꯗꯥꯎꯅꯕꯨꯁꯨ ꯂꯩꯕꯨ ꯂ
ꯎꯝ
ꯑꯗꯨ
ꯀꯔꯤ
ꯉꯁꯤ ꯆꯠ ꯌꯥꯔꯦ ꯉꯁꯤ ꯂꯣꯏ ꯆꯠꯂꯨꯒꯦꯅ ꯈꯟꯕ ꯑꯩꯅ
ꯑꯪ
ꯎ ꯉꯁꯤ ꯑꯩ ꯐꯔꯛ ꯇꯥꯔꯦꯅ
ꯅꯪ ꯍꯜꯂꯛꯏ ꯃꯇꯝꯗꯤ ꯍꯥꯡꯉꯝꯃꯔꯣꯏ ꯅꯠꯇ꯭ꯔꯣꯅ ꯍꯥꯏꯗꯤ ꯨꯏ ꯀꯨꯏꯗꯅ ꯗꯨꯝ ꯂꯣꯠꯂꯅꯤ
ꯄꯨꯡ ꯃꯉꯥ ꯃꯈꯥꯏ ꯇꯔꯨꯛ ꯇꯥꯗꯣꯔꯦꯪꯁꯤ ꯌꯧꯔꯛꯄꯗꯣ
ꯑꯥ
ꯅꯪ ꯍꯌꯦꯡ ꯑꯗꯨꯏꯗꯤ ꯑꯗꯨ ꯆꯠꯀꯥꯟꯗꯅꯦ
ꯎꯝ
ꯀꯩꯅꯣꯝ ꯑꯃ ꯌꯦꯡꯉꯛꯑꯣ ꯎꯝ ꯑꯉꯥꯡꯒꯤ ꯈꯨꯃꯨꯛ ꯑꯃꯅꯦ ꯈꯨꯗꯥꯡ ꯌꯥꯎꯗꯕꯤ ꯂꯩꯕꯅꯦꯕ
ꯑꯥ
ꯍꯥꯨꯞꯁꯤꯟꯕꯤ ꯌꯥꯎꯔꯝꯃꯗꯤ ꯎꯨꯞꯁꯤꯟꯕꯤꯗꯤ ꯌꯥꯏ ꯎꯨꯞꯁꯤꯟꯕꯤ ꯑꯣꯏꯔꯗꯤ ꯌꯥꯏ ꯀꯩꯅꯣ ꯍꯥꯏꯔꯗꯤ ꯀꯥꯂꯦꯟ ꯊꯥꯏꯒꯦ ꯁꯨꯝ ꯃꯃꯤꯡꯒꯤꯆꯪ ꯀꯩꯅꯣ ꯑꯣꯏꯕ ꯈꯣꯡꯎꯞ ꯑꯣꯏꯕ ꯈꯨꯗꯥ ꯑꯃꯨꯥꯎ ꯌꯥꯎꯗꯕꯤ ꯃꯣꯏ ꯆꯠꯄ ꯍꯩꯇ꯭ꯔꯤꯕꯅꯤꯅ ꯈꯨꯗꯥ ꯌꯥꯎꯕꯩ ꯗꯔꯀꯥꯔ ꯑꯣꯏꯗꯦꯗꯅ
ꯑ
ꯂꯩꯇꯦꯡꯒꯤ ꯈꯨꯎꯞ ꯂꯩꯕꯅꯦꯕ ꯑꯗꯨꯝꯕ
ꯑꯣ ꯑꯉꯥꯡꯅ ꯀꯥꯏꯄꯨ ꯀꯥꯏꯅ ꯎꯛꯀꯦ ꯍꯥꯏ ꯃꯗꯨꯕꯨ
ꯁꯨꯝ ꯆꯠꯀꯥꯟꯗ ꯍꯥꯏꯗꯤ ꯁꯨꯝ ꯆꯠꯊꯣꯛꯀꯨꯝꯕ ꯆꯠꯊꯣꯛꯀꯥꯟꯗ ꯃꯈꯣꯡ ꯀꯩꯝꯇ ꯇꯣꯡꯗ ꯀꯣꯛ ꯇꯣꯡꯁꯤꯟꯕꯤ ꯌꯥꯏꯗꯅ ꯈꯣꯡꯎꯞꯇꯤ ꯈꯣꯡꯎꯞ ꯁꯟꯗꯜ ꯂꯩꯕꯅꯦ ꯁꯟꯗꯜ ꯑꯣꯏꯅ ꯈꯣꯡꯎꯞ ꯑꯣꯏꯅꯗꯤ ꯂꯩꯔꯛꯎꯕ ꯋꯥꯗꯣ ꯍꯥꯏꯗꯤ ꯍꯧꯖꯤꯛꯇꯤ ꯁꯥꯕꯅꯤꯅ ꯍꯌꯦꯡ ꯀꯂꯦꯟ ꯝꯇꯝ ꯅꯤꯡꯊꯝ ꯃꯇꯝꯗ ꯇꯣꯡ ꯌꯥꯔꯣꯏꯕ
ꯎꯝ ꯍꯣꯏ ꯍꯌꯦꯡ ꯌꯦꯡꯉꯁꯦ ꯑꯗꯨ ꯑꯉꯥꯡ ꯃꯆꯥ
ꯀꯩꯅꯣꯗ ꯌꯣꯟꯕꯅꯦ ꯃꯣꯏ ꯌꯥꯜꯂꯒ ꯎꯝ ꯁꯟꯖꯤꯠꯀꯨꯝꯕ ꯌꯥꯜꯂꯒ ꯌꯣꯟꯗ꯭ꯔꯣ ꯁꯥꯇꯤꯟꯒꯨꯝꯕ ꯃꯈꯥꯒꯤꯗꯨꯗ
ꯑꯥ
ꯑꯗꯨꯃꯥꯏꯅ ꯍꯧꯖꯤꯛꯀꯤꯗꯨꯁꯨ ꯌꯥꯜꯂ ꯌꯣꯟꯕꯅꯦ
ꯎꯝ ꯍꯣꯏ ꯍꯌꯦꯡ ꯌꯦꯡꯉꯛꯀ‌‌ꯦ
ꯎꯝ ꯅꯍꯥꯟ ꯑꯩꯅ ꯑꯣꯟꯂꯥꯏꯟꯗ ꯌꯦꯡꯀꯥꯟꯗ ꯑꯩꯈꯣꯏ ꯁꯦꯟꯗꯟ ꯐꯥꯖꯤꯟꯕꯤꯗꯨꯃꯒ ꯈꯣꯡꯎꯞꯇꯨꯃꯒ ꯌꯥꯎꯋꯦꯕ
ꯎꯝ
ꯑꯗꯨ ꯈꯣꯡꯎꯞꯇꯨꯗꯤ ꯍꯧꯖꯤꯛꯇꯤ ꯁꯥꯔꯕꯅꯦ ꯀꯔꯤ ꯀꯥꯟꯅꯗꯦꯗꯅ ꯑꯗꯨ ꯁꯦꯟꯗꯜ ꯑꯗꯨ ꯁꯦꯟꯗꯜꯗꯨꯗꯁꯨ ꯃꯣꯏ ꯊꯥꯒꯤ ꯑꯣꯏꯅ ꯍꯥꯏꯗꯤ ꯑꯉꯥꯡꯗꯣ ꯊꯥ ꯃꯁꯤꯡꯒꯤ ꯑꯣꯏꯅ ꯂꯩꯕꯅꯦꯕ
ꯎꯝ
ꯑꯗꯨꯝ ꯑꯥꯗ ꯆꯠꯂ ꯌꯦꯡꯀꯥꯟꯗꯗꯤ ꯑꯗꯨꯝ ꯌꯦꯡ ꯌꯦꯡꯀꯥꯟꯗ ꯈꯪꯅꯤꯗꯅ ꯆꯥꯎꯋꯤ ꯄꯤꯛꯏꯗꯣ ꯑꯕꯦ ꯃꯆꯥꯎ ꯑꯣ ꯑꯗꯨꯝ ꯌꯦꯡꯉꯣ ꯃꯈꯥꯒꯤꯗꯨꯗ
ꯎꯝ
ꯆꯥꯛ ꯇꯣꯛꯑꯕ꯭ꯔꯣ
ꯆꯥ ꯇꯣꯛ ꯑꯦ ꯗ ꯏꯟꯁꯥꯡ ꯍꯥꯎꯃꯟꯕꯗ
ꯅꯪ ꯊꯣꯡꯕ
ꯑꯩꯅ ꯊꯣꯡꯕꯗꯣ ꯁꯧꯒꯣꯟꯗꯣ ꯇꯟꯗ ꯑꯗꯨꯝ ꯊꯨꯅ ꯊꯥꯡꯗꯔꯕ ꯗꯨꯝ
ꯑꯩꯈꯣꯏ ꯃꯥꯗꯨ ꯊꯣꯡ ꯈꯔ ꯈꯔ ꯇꯝꯕꯤꯌꯨ
ꯑꯁ ꯅꯃꯥ ꯗꯨ ꯋꯥꯒꯤꯅꯦ ꯈꯟꯗ ꯑꯩꯅ ꯁꯤꯗ ꯏꯟꯗꯛꯁꯟꯗꯨ ꯂꯩꯔꯛꯏꯅꯤ ꯌꯨꯝ ꯌꯧꯕꯒ ꯃꯩꯖꯦ ꯍꯦꯛ ꯈꯨꯡꯖꯤꯜꯂꯛꯏ
ꯃꯩꯗꯣ ꯅꯣꯏ ꯀꯩꯅꯣꯗꯒꯤ ꯖꯤꯄꯦꯗꯒꯤ ꯍꯥꯟꯕꯗꯨ ꯍꯥꯜꯂꯣꯅꯦ
ꯍꯥꯜꯂꯦ ꯑꯗꯨꯕꯨꯗꯤ ꯍꯥꯟꯕ
ꯅꯪꯉꯣꯟꯗꯩ ꯍꯥꯟꯕ ꯌꯥꯔꯕꯗꯣ ꯑꯗꯨꯗꯩꯩ ꯍꯥꯟꯅꯕ ꯅꯠꯇ꯭ꯔꯣ ꯅꯪꯉꯣꯟꯗꯩ
ꯍꯣꯏꯌꯦ ꯑꯩꯉꯣꯟꯗꯩꯕꯨꯗꯤ ꯑꯗꯨꯝ ꯍꯥꯟꯅꯤ
ꯎꯝ
ꯑꯩꯅ ꯇꯥꯗꯣꯏꯁꯤ ꯌꯨꯝꯒꯤ ꯃꯩꯂꯣꯏꯒꯨꯝꯕ ꯑꯩꯅ ꯌꯨꯝ ꯂꯥꯛ ꯇꯥꯔꯤꯁꯦ ꯑꯗꯩ ꯃꯤ ꯂꯩꯇꯕ ꯌꯥꯎꯕꯒꯨꯝꯕ ꯑꯁ ꯆꯞ ꯆꯞ ꯒ꯭ꯌꯥꯟ ꯇꯥꯒ꯭ꯔ ꯖꯥꯠꯅꯤꯗ
ꯗꯥꯎꯗꯤ ꯌꯥꯗꯦꯅꯦ ꯆꯠꯂꯣ ꯆꯠꯂꯣ ꯏꯃꯨꯡꯗ ꯁꯥꯟꯅꯔꯨꯔꯣ ꯆꯠꯂꯣ ꯌꯥꯝ ꯌꯦꯡꯅꯤꯡꯉꯛꯇ꯭ꯔꯦ ꯅꯁꯛꯇꯨꯒ ꯊꯥꯖꯤꯟꯅꯤꯡꯉꯦ ꯑꯗꯩꯗꯤ
ꯌꯥꯗꯦꯕ ꯑꯗꯩꯩ
ꯀꯔꯤ
ꯑꯥ
ꯎꯝ
ꯈꫭꯡꯖꯤ ꯁꯤꯕꯥꯁꯤ ꯀꯥꯟꯅꯕ ꯑꯝꯗꯤ ꯂꯩ
ꯀꯩ ꯀꯩꯅꯣ
ꯈꯨꯝ ꯇꯝꯕꯍꯧ ꯀꯥꯟ ꯍꯥꯟꯅꯗꯤ ꯇꯨꯝꯕ ꯍꯧꯒꯠꯂꯤ ꯍꯧꯒꯠꯇꯦꯁꯨ ꯈꯪꯗꯦꯗ ꯈꯣꯡꯖꯤ ꯂꯦꯡꯕ ꯈꯣꯟ ꯇꯥꯔꯗꯤ ꯈꯨꯖꯤ ꯇꯥꯔꯗꯤ ꯇꯨꯝ ꯍꯧꯒꯠꯂꯦ ꯈꯥꯉꯦꯗꯅ
ꯑꯣ
ꯑꯗꯨꯒꯤ ꯀꯥꯟꯅꯕ
ꯑꯗꯨꯝ
ꯅꯪ ꯅꯈꯣꯟ ꯀꯩꯝ
ꯃꯃꯥꯅ ꯈꯔ ꯐꯔꯝꯃꯕ ꯀꯃꯥꯏꯅ ꯇꯧꯔꯦ
ꯎꯝ ꯈꯔꯔ ꯑꯩ ꯂꯥꯛꯄꯩ ꯐꯠꯁꯤꯟꯅꯩꯔꯥ ꯀꯩꯅꯣꯝꯇꯧꯔ
ꯑꯩ ꯅꯍꯥꯟ ꯐꯣꯟ ꯇꯧꯔ ꯍꯪꯉ ꯀꯩꯅꯣ ꯄꯣꯠꯌꯦꯡ ꯆꯠꯂꯨꯏ ꯒ ꯍꯥꯏꯔꯛꯄꯅꯦ
ꯋꯥ
ꯐꯥꯖꯔꯅꯤꯗ
ꯉꯁꯥꯏ ꯐꯣꯟ ꯇꯧꯔꯒ ꯅꯨꯡꯊꯤꯟꯗ ꯇꯧꯕꯅꯦꯕ ꯑꯩꯅ ꯇꯥꯗ꯭ꯔꯣ ꯎꯕꯨꯡꯉꯣ
ꯇꯥꯏꯌꯦ ꯇꯥꯏꯌꯦ
ꯎꯝ ꯅꯨꯡꯊꯤꯟꯗ ꯕꯦꯒꯥꯟꯗ ꯐꯣꯟ ꯇꯧꯕ
ꯑꯥ ꯑꯥ
ꯑꯗꯣ ꯃꯥꯒꯤ ꯀꯩꯅꯣꯝ ꯌꯥꯗꯦꯅ ꯍꯥꯏꯔꯝꯃꯦ ꯗꯣ ꯍꯧꯖꯤ ꯑꯝ ꯉꯁꯥꯏ ꯑꯃꯨꯛꯐꯥꯎ ꯅꯨꯡꯗꯥꯡꯒꯤ ꯑꯃꯨꯛ ꯇꯧꯀꯥꯟꯅ ꯄꯥꯏꯔꯛꯇꯦ
ꯌꯥꯥꯕꯣ
ꯄꯥꯏꯔꯛꯈꯤꯗ꯭ꯔꯦ
ꯎꯝ ꯍꯣ ꯍꯣꯏ ꯊꯝꯃꯒꯦ ꯊꯝꯃꯣ ꯊꯝꯃꯣ ꯅꯪ ꯊꯝꯃꯣ
ꯑꯥ ꯑꯥ ꯊꯃꯦ ꯊꯝ
ꯅꯪ ꯊꯝꯃꯣ ꯅꯪꯗꯨꯝ ꯊꯜꯂꯣ ꯑꯗꯣ